ꯇꯥꯕ꯭ꯔꯥ
ꯇꯥꯕ꯭ꯔꯣ
ꯍꯣꯏ ꯍꯣꯏ ꯇꯥꯏꯌꯦ
ꯑꯠꯆꯥꯥ ꯍꯧꯖꯤꯛꯇꯤ ꯀꯩꯅꯣ ꯊꯣꯛꯇ꯭ꯔꯦ
ꯑꯣ ꯑꯩ ꯑꯦꯔꯄꯤꯁ ꯁꯤꯟꯖꯤꯟꯒꯦ
ꯑꯣ ꯑꯣ ꯑꯗꯨꯗꯤ ꯅꯪꯒꯤ ꯑꯣꯏꯔꯝꯒꯅꯤ
ꯎꯝ
ꯑꯁ ꯁꯥꯕꯅꯀꯣ ꯉꯁꯤꯁꯦ ꯁꯥꯕ꯭ꯔꯣ ꯅꯣꯏꯗ
ꯑꯩꯈꯣꯏꯗꯤ ꯁꯥꯕꯃꯨꯛꯇꯤ ꯀꯌꯥꯗꯤ ꯑꯣꯏꯗꯦ ꯑꯃꯨꯛꯀ ꯍꯧꯖꯤꯛꯇꯦ
ꯀꯃꯥꯏꯅ ꯇꯧ ꯖꯥꯠꯂꯣ ꯑꯩꯒꯤ ꯅꯣꯏꯁ ꯑꯦꯀꯣꯒꯨꯝꯕ ꯁꯦꯡꯗꯕ ꯃꯈꯣꯟ ꯐꯦꯟꯒꯤ ꯃꯈꯣꯟꯒꯨꯝꯕ ꯊꯣꯔꯛꯑꯗꯤ ꯍꯥꯏꯔꯛꯑꯣꯀꯣ
ꯍꯣꯏ ꯍꯣꯏ ꯑꯦ ꯀꯩꯅꯣꯗꯤ ꯂꯩꯇꯦ ꯍꯧꯖꯤꯛꯃꯛꯇꯤ ꯑꯗꯨ ꯔꯣꯁꯇꯨꯁꯨ ꯑꯩꯅ ꯍꯥꯏꯔꯒ ꯇꯧꯅꯤꯡꯕ ꯃꯥꯜꯂꯦ ꯚꯣꯏꯁ ꯃꯦꯁꯦꯖ ꯊꯥ ꯊꯥꯔꯛꯑꯦ ꯗꯨꯒ ꯌꯦꯡꯗ꯭ꯔꯤ ꯑꯩꯁꯨ
ꯎꯝ ꯂꯩ ꯂꯩꯗꯁꯨ ꯍꯥꯏꯕꯀꯣ
ꯍꯣꯏ ꯑꯣ
ꯎꯝ
ꯂꯩꯗꯁꯨ ꯍꯣꯏ
ꯍꯥꯏꯌꯣ ꯍꯥꯏꯌꯣ ꯑꯗꯨꯝ ꯃꯤ ꯑꯇꯣ ꯇꯣꯞꯄꯗꯨꯁꯨ ꯍꯥꯏꯔꯒ ꯑꯗꯨꯝ ꯀꯩꯅꯣ ꯇꯧꯕ ꯌꯥꯅꯤ ꯗꯨꯝ ꯃꯤ ꯍꯥꯏꯅꯔꯒ ꯋꯥꯔꯤ ꯁꯥꯅꯔꯒ ꯑꯗꯨꯝ ꯍꯥꯏ ꯑꯗꯨꯝ ꯅꯪꯅꯁꯨ ꯍꯥꯏꯕꯤꯌꯣꯕ
ꯍꯣꯏ ꯍꯣꯏ ꯀꯝꯄꯜꯁꯔꯤꯅꯦ ꯑꯗꯨꯗꯤ
ꯍꯣꯏ
ꯑꯁ ꯑꯗꯨ ꯑꯟꯁꯔ ꯁꯀ꯭ꯔꯤꯞ ꯆꯦꯛ ꯇꯧꯒꯗꯧꯕ ꯌꯥꯝ ꯂꯩꯔꯦꯅꯦ ꯃꯨꯛꯀ ꯊꯥꯏꯅꯒꯤ ꯋꯥꯔꯤꯁꯦ ꯃꯨꯛꯀ
ꯑꯣꯖꯥꯅꯤꯅ ꯅꯣꯏꯁꯦ ꯇꯧ ꯇꯧ ꯇꯧꯋꯦ ꯑꯗꯨꯝ ꯎꯄꯥꯏ ꯂꯩꯇꯦꯗꯅ ꯗ꯭ꯌꯨꯇꯤꯅꯤꯅ
ꯑꯗꯨ ꯄꯤ ꯇꯥꯔꯦꯅꯦ ꯑꯣꯖꯥꯅꯤꯅ ꯀꯥꯏꯕꯗꯤ ꯌꯥꯗ꯭ꯔꯦꯗꯣ
ꯑꯗꯨ ꯀꯩꯅꯣꯗꯤ ꯑꯥ ꯐꯨꯠꯕꯣꯜꯗꯤ ꯅꯤꯇꯤ ꯌꯦꯡꯕ꯭ꯔꯣ ꯅꯪꯒꯤ ꯊꯣꯛꯄ ꯈꯛꯇ ꯌꯦꯡꯕ꯭ꯔ ꯅꯠꯇ꯭ꯔꯒ ꯄꯨꯂꯞ ꯌꯦꯡꯕ꯭ꯔꯥ ꯌꯥꯝ
ꯑꯦ ꯑꯗꯨ ꯈꯔ ꯐꯖꯅꯤ ꯍꯥꯏꯕ ꯅꯨꯃꯤꯠꯇ ꯌꯦꯡꯉꯦ
ꯑꯠꯆ ꯁ꯭ꯄꯦꯟꯒꯨꯝꯕ ꯖꯔꯃꯅꯤꯒꯨꯝꯕ ꯏꯪꯂꯦꯟ ꯒꯨꯝꯕ
ꯍꯟꯗꯛ ꯑꯗꯨ ꯍꯟꯗꯛꯀꯤꯗꯤ ꯀ꯭ꯌꯥ ꯌꯦꯡꯗꯦꯗ ꯑꯩ ꯄꯣꯔꯇꯨꯒꯜ ꯉꯥꯛꯇ ꯌꯦꯡꯂꯤꯌꯦ
ꯑꯠꯆꯥ
ꯍꯨꯖꯤꯛ ꯀꯩꯅꯣꯒꯤ ꯃꯊꯪ ꯀꯥꯕꯒꯤ ꯁ꯭ꯇꯦꯖꯇꯗꯤ ꯗꯨꯝ ꯐꯖꯗꯧꯔꯤꯝꯅꯤꯅꯦ
ꯐꯖꯗꯤ ꯐꯖꯔꯅꯤ
ꯅꯣꯛꯀꯥꯎꯅꯦꯅ ꯍꯧꯖꯤꯛꯇꯤ ꯐꯖꯅ ꯁꯥꯅꯥꯅ ꯁꯅꯈ꯭ꯔꯅꯤ
ꯑꯗꯣ ꯈꯪꯗꯦꯅꯦ ꯀꯩꯅꯣ ꯄꯣꯔꯇꯨꯒꯜ ꯄꯣꯔꯇꯨꯒꯜꯁꯨ ꯇꯤꯝꯗꯤ ꯇꯤꯝꯗꯤ ꯚꯥꯏ ꯑꯗꯨꯝ ꯌꯥꯕꯅꯤꯗ
ꯑ ꯍꯣꯏ ꯌꯥ ꯑꯗꯨ ꯌꯥꯔꯦ ꯑꯗꯨꯕꯨ ꯑꯍꯥꯟ ꯑꯃ ꯂꯩꯔꯦꯅꯦ ꯂꯤꯔꯦꯅꯦ ꯑꯗꯨ ꯑꯍꯟꯗꯣ ꯌꯥꯗ꯭ꯔꯦꯅꯦ ꯗꯨ
ꯃꯥꯕꯨꯗꯨ ꯆꯥꯟꯁ ꯄꯤꯒꯦꯔꯒ ꯄꯤ ꯊꯣꯛꯇ꯭ꯔꯒ ꯑꯉꯥꯡꯁꯤꯡꯅ ꯑꯗꯨꯝ ꯈꯔ ꯑꯃ ꯇꯧꯔ ꯂꯩꯔꯦꯅꯦ ꯃꯁꯥ ꯃꯁꯥꯒꯤ
ꯍꯣꯏ ꯑꯗꯨ ꯃꯥ ꯂꯩꯕꯗꯨ ꯑꯃꯨꯛꯀ ꯀꯔꯤꯒꯤ ꯐꯕ꯭ꯔꯥ ꯍꯥꯏꯔꯗꯤ ꯍꯩꯕ ꯈꯣꯏꯅꯤꯅ ꯈꯔ ꯄ꯭ꯂꯦꯌꯔ ꯈꯣꯏ ꯇꯣꯉꯥꯟꯕꯗꯣ ꯃꯥꯕꯨ ꯑꯗꯨꯝ ꯄꯥꯔꯤꯉꯩꯗ ꯇꯣꯉꯥꯟꯕ ꯈꯣꯏꯗꯨ ꯑꯃꯨꯛꯀ ꯄ꯭ꯂꯦ ꯁꯥꯅꯕ ꯌꯥꯝ ꯐꯪꯉꯦꯕ
ꯎꯝ
ꯃꯣꯏꯒꯤ ꯃꯦꯠꯁ ꯃꯅꯨꯡꯗꯀꯣ
ꯎꯝ
ꯎꯝ ꯑꯗꯨ ꯑꯗꯨꯝ ꯃꯦꯁꯤ ꯈꯣꯏꯁꯨ ꯑꯗꯨꯝ ꯃꯉꯥꯏꯔꯦꯕ
ꯎꯝ ꯃꯥꯅꯦ ꯃꯥꯅꯦ ꯑꯗꯨꯕꯨ ꯃꯦꯁꯤꯗꯤ ꯄꯥꯏꯕꯨ ꯄꯥꯏꯔꯗꯤ ꯗꯤ ꯕꯣꯜ ꯐꯪꯉꯗꯤ ꯄꯥꯏꯕꯅꯦ ꯍꯧꯖꯤꯛꯐꯥꯎ
ꯍꯣꯏ ꯈꯔꯗꯤ ꯅꯍꯥ ꯑꯣꯏꯔꯤꯅ ꯃꯥꯗꯦ ꯆꯍꯤ ꯃꯇꯥꯡ ꯌꯦꯡꯉꯗꯤ
ꯍꯣꯏ
ꯏꯌꯥꯝꯕꯗꯨꯗꯤ ꯌꯥꯗ꯭ꯔꯦꯗ ꯌꯦꯡꯕ ꯅꯨꯡꯉꯥꯏꯇ꯭ꯔꯦ ꯏꯌꯥꯝꯕꯗꯨꯗꯤ ꯑꯣꯐ ꯁꯥꯏꯠ ꯄꯣꯖꯤꯁꯟꯗ ꯑꯗꯨꯝ ꯁꯥꯅꯔ ꯂꯩꯔꯦ ꯃꯥ
ꯎꯝ
ꯃꯨꯐꯃꯦꯟꯗꯣ ꯌꯥꯝ ꯇꯞꯈ꯭ꯔꯦꯕ ꯃꯥꯒꯤ ꯀꯩꯅꯣ ꯇꯧꯕ ꯈꯣꯠꯄ ꯆꯦꯟꯕ ꯈꯣꯠꯄ ꯅꯍꯥꯟꯒꯤ ꯃꯇꯝꯗꯣ ꯃꯥꯟꯗ꯭ꯔꯦ
ꯃꯥꯟꯗ꯭ꯔꯦ ꯃꯥꯟꯗ꯭ꯔꯦ ꯃꯥꯗꯨꯁꯨ ꯇꯤꯃꯦꯠꯅ ꯀꯩꯅꯣꯃ ꯇꯧꯗꯕꯅꯤꯅ ꯃꯣꯏ ꯃꯁꯥꯒꯤ ꯄꯥꯔꯇꯤꯅ ꯇꯧꯗꯕꯅꯤꯅ ꯄꯤꯗꯕꯅꯤꯅ ꯃꯥꯁꯨ ꯐꯥꯔꯁ ꯍꯥꯐꯇꯔꯥ ꯁꯦꯀꯦꯟ ꯍꯥꯐꯇꯔꯥ ꯄꯣꯊꯥꯔꯗꯤ ꯐꯕ
ꯑꯣ ꯑꯗꯨꯅꯦ ꯑꯗꯨ ꯑꯣꯏꯔꯗꯤ ꯈꯔ ꯍꯣꯏ ꯍꯥꯏꯕꯁꯨ ꯌꯥꯕꯀꯣ ꯑꯉꯥꯡꯁꯤ ꯁꯤꯡꯁꯦ ꯌꯥꯝ ꯂꯩꯕꯅꯦ ꯃꯥꯗꯣ ꯍꯩꯔꯣꯢꯕ
ꯍꯤꯡꯈꯣꯜ ꯇꯥꯟꯅꯤꯅ ꯑꯗꯨꯝ ꯀꯔꯤ ꯍꯥꯏꯁꯤꯔꯥ ꯑꯃ ꯂꯩꯕ ꯃꯥꯒꯤꯁꯨ
ꯎꯝ ꯑꯃꯨꯛꯀ ꯒꯤꯅꯦꯁ ꯔꯦꯀꯣꯠ ꯊꯨꯥꯀꯥꯏ ꯊꯨꯒꯥꯏ ꯃꯥꯜꯂꯦꯅꯦ ꯇꯔꯨꯛ ꯁꯅꯥꯝꯗ ꯇ꯭ꯔꯨꯛꯃꯛ ꯆꯟꯕꯒꯤ
ꯑꯁ ꯁꯇ꯭ꯔꯥꯏꯀꯔꯅꯤꯅ ꯑꯗꯨꯝ ꯐꯪꯒꯅꯤꯗ ꯇꯔꯨꯛ ꯁꯅꯥꯔꯗꯤ
ꯑ ꯑꯗꯨ ꯀꯩꯅꯣ ꯂꯣꯏꯁꯤꯟꯕ ꯐꯤꯅꯤꯁꯤꯡꯒꯨꯝꯕꯗꯤ ꯂꯩꯔꯤꯗ ꯂꯩꯕꯕꯨꯗꯤ
ꯂꯩꯗꯤ ꯂꯩꯔꯤꯗꯣ ꯇꯤꯃꯦꯠꯅ ꯄꯤꯅꯤꯡꯗꯕꯒꯤ ꯃꯥꯅ ꯃꯔꯛ ꯃꯔꯛꯇ ꯐꯪꯕ ꯀꯥꯟꯗ ꯄꯤꯔꯣꯏꯗ꯭ꯔꯥꯅ ꯂꯩꯕꯗꯣ ꯄꯤꯒꯦꯔꯥ ꯄꯤꯔꯣꯏꯗ꯭ꯔꯥ ꯂꯩꯔꯦ ꯑꯗꯨꯒꯤ ꯃꯥꯗꯣ ꯃꯔꯛ ꯃꯔꯛꯇ ꯁꯣꯏꯈꯤꯕꯅꯦꯕ ꯑꯗꯨꯒꯤꯅꯦ ꯃꯥ ꯀꯣꯢꯍꯦꯟ ꯍꯦꯟꯅ ꯁꯥꯎꯔꯝꯅꯤꯅ
ꯎꯝ
ꯂꯥꯁꯁꯤꯡꯅ ꯆꯦꯟꯕꯗꯤ ꯉꯝꯒꯦꯔꯥ ꯉꯝꯃꯣꯏꯗ꯭ꯔꯥ ꯆꯥꯟꯁ ꯄꯤꯗꯕꯅꯤꯅꯦ
ꯍꯣꯏ ꯑꯗꯨ ꯍꯥꯐ ꯀꯨꯝꯕ ꯁꯟꯅꯥꯔꯒ ꯍꯥꯐ ꯀꯨꯝꯕ ꯊꯣꯛꯄ ꯑꯗꯨꯃꯥꯏ ꯇꯧꯕꯀꯣ
ꯍꯣꯏ ꯐꯥꯔꯁ ꯍꯥꯐꯇ ꯀꯟꯅ ꯑꯉꯥꯡꯈꯣꯏ ꯁꯥꯅ ꯍꯜꯂꯒ ꯁꯦꯀꯦꯟ ꯍꯥꯐꯀꯨꯝꯕꯗ ꯃꯥꯅ ꯁꯥꯟꯅꯤꯡꯕ ꯃꯑꯣꯡꯗ ꯁꯥꯅꯔꯗꯤ ꯐꯕ
ꯑꯥ ꯈꯪꯗ꯭ꯔꯦ ꯈꯪꯗ꯭ꯔꯦ ꯑꯍꯟꯗꯨꯁꯨ ꯀ꯭ꯌꯥꯃꯨꯛ ꯄꯥꯝꯈ꯭ꯔꯕ ꯖꯠꯅꯣ ꯁꯟꯅꯥꯕ
ꯎꯝ ꯑꯃ ꯃꯥꯒꯤ ꯔꯥꯏꯕꯜꯗꯣ ꯇꯣꯛꯇ꯭ꯔꯤ ꯐꯥꯎ ꯃꯥ ꯁꯥꯟꯗꯤ ꯁꯥꯅꯗꯧ ꯃꯥꯜꯂꯦ ꯈꯪꯗꯦ ꯍꯥꯏꯕ ꯉꯝꯗꯦ ꯍꯟꯗꯛ ꯁꯤꯒꯤ ꯂꯣꯏꯁꯤꯟꯕ ꯍꯦꯛ ꯉꯝ ꯉꯝꯕꯗꯤ ꯉꯝ ꯈꯪꯗꯦꯗ ꯍꯟꯗꯛꯁꯦ ꯀꯅꯥꯅ ꯉꯝꯒꯦꯔ ꯈꯪꯗꯦ
ꯑꯗꯨ ꯀꯩꯅꯣꯗꯨꯁꯨ ꯀꯜꯂꯤꯗ ꯕꯥꯄꯦ ꯈꯣꯏꯒꯤ ꯀꯥꯡꯕꯨꯗꯨꯁꯨ ꯀꯜꯂꯤꯅ
ꯀꯜꯂꯦ ꯀꯜꯂꯦ ꯐ꯭ꯔꯥꯟꯁ ꯀꯜꯂꯦ ꯑꯗꯨꯒ ꯁ꯭ꯄꯦꯟ ꯀꯠꯂꯦ ꯁ꯭ꯄꯦꯟꯒ ꯐ꯭ꯔꯥꯟꯁꯦ ꯌꯥꯝ ꯐꯖꯩ
ꯍꯣꯏ ꯍꯣꯏ ꯈꯣꯏꯗ ꯂꯤꯗꯤꯡꯗꯤ ꯐ꯭ꯔꯥꯟꯁꯅ ꯂꯩꯔꯦ ꯑꯃꯨꯛꯀ
ꯐ꯭ꯔꯥꯟꯁ ꯂꯩꯕꯗꯤ ꯄꯣꯔꯇꯨꯒꯜꯁꯨ ꯂꯩ ꯅꯦ ꯑꯗꫭ ꯃꯣꯏ ꯃꯣꯏ ꯊꯕꯛ ꯇꯧꯕꯗꯣ ꯃꯣꯏ ꯋꯥꯈꯟꯗꯣ ꯃꯥꯟꯅꯗꯕꯩꯅꯦ
ꯍꯣꯏ ꯃꯣꯏꯒꯤ ꯑꯃꯨꯛꯀ ꯀꯣꯁꯇꯨꯅꯗꯤ ꯑꯗꯨꯝ ꯆꯥꯟꯁ ꯄꯤꯔ ꯂꯩꯕ ꯑꯃꯗꯨꯕꯨ ꯑꯗꯨꯒꯤꯅꯤꯅꯦ
ꯈꯪꯗꯦ ꯍꯟꯗꯛꯁꯦ ꯅꯍꯥꯟ ꯀꯅꯥ ꯁꯤꯝꯁꯟ ꯑꯃ ꯃꯨꯚꯤ ꯁꯣ ꯑꯃ ꯂꯩꯕꯗꯣ ꯃꯗꯨꯅꯗꯤ ꯑ ꯃꯦꯛꯁꯤꯀꯣꯒ ꯄꯣꯔꯆꯨꯒꯜꯅ ꯐꯥꯏꯅꯦꯜ ꯁꯥꯅꯒꯅꯤ ꯍꯥꯏꯅ ꯂꯩꯔꯝꯃꯅꯦ ꯃꯗꯨ ꯆꯨꯝꯃꯗꯤ ꯁꯤꯝꯁꯟ ꯑꯃꯨꯛꯀ ꯐꯥꯎꯔꯅꯤ ꯑꯗꯨꯕꯨ ꯍꯥꯏꯗꯤ ꯍꯥꯏꯕ ꯉꯝꯗꯦꯗ
ꯅꯍꯥꯟ ꯑꯗꯨꯒꯤ ꯁꯤꯝꯁꯟꯒꯤꯗꯨ ꯄ꯭ꯔꯤꯗꯤꯛꯁꯟ ꯑꯃꯗꯨꯁꯨ ꯆꯨꯝꯕ ꯃꯥꯜꯂꯦꯅꯦ
ꯁꯤꯝꯖꯟ ꯆꯨꯝꯕ ꯌꯥꯝ ꯂꯩ ꯆꯨꯝꯗꯕꯁꯨ ꯌꯥꯝ ꯂꯩꯗ
ꯑ ꯑꯗꯨ ꯍꯨꯖꯤꯛꯀꯤ ꯒꯅꯥꯒꯤ ꯀꯅꯥꯅꯦꯕ ꯑꯃ ꯂꯩꯌꯦꯅ ꯑꯗꯨꯅꯁꯨ ꯍꯥꯏꯔꯤꯅ ꯍꯟꯗꯛꯇꯤ ꯄꯣꯔꯇꯨꯒꯜꯅ ꯂꯧꯅꯤ ꯍꯟꯗꯛ ꯑꯃꯨꯛ ꯂꯧꯔꯗꯤ ꯈꯔꯗꯤ ꯏꯅꯥꯎꯗꯨ ꯈꯔꯗꯤ ꯐꯥꯎꯗꯤ ꯐꯥꯎꯅꯤꯍꯦ
ꯑꯃꯂꯣꯝꯗꯗꯤ ꯉꯝꯗꯤ ꯉꯝꯕꯅ ꯐꯩꯌꯦ ꯃꯦꯁꯤꯗꯤ ꯉꯝꯒ꯭ꯔꯕꯅꯤꯅ ꯃꯕꯥꯅꯤꯗꫭ ꯃꯥꯟꯅꯍꯜꯂꯒ ꯑꯗꯨꯝ ꯂꯣꯏꯁꯤꯟꯕꯅ ꯐꯩꯌꯦꯕ
ꯎꯝ
ꯀꯅꯥꯅ ꯀꯔꯤ ꯍꯥꯏꯒꯅꯤ ꯑꯗꯨ ꯃꯥ ꯉꯝꯗ꯭ꯔ ꯑꯈꯣꯏꯒꯤ ꯑꯈꯣꯏꯒꯤ ꯃꯤꯗꯨꯅ ꯑꯗꯨꯝ ꯔꯦꯀꯣꯔꯠ ꯉꯝꯒ꯭ꯔꯅꯤꯗ ꯇꯣꯛꯑꯁꯨ
ꯍꯣꯏ
ꯃꯇꯝ ꯃꯃꯥꯏ ꯈꯛꯇꯅꯤꯗ ꯃꯥ ꯅꯥꯏꯌꯦ ꯃꯥ ꯅꯥꯏꯌꯦꯅ ꯀꯔꯤꯑꯕ ꯑꯈꯣꯏ ꯐꯣꯂꯣ ꯇꯧꯕ ꯃꯤꯗꯨꯅ ꯐꯦꯟ ꯕꯦꯁꯇꯨꯅ ꯋꯥꯊꯤ ꯗꯤꯕꯦꯠ ꯇꯧꯕ ꯉꯥꯛꯇꯅꯦꯕ ꯍꯣꯏ ꯃꯕꯥꯅꯤ ꯌꯦꯡꯉꯗꯤ ꯅꯣꯏꯒꯤꯗꯨꯅ ꯏꯒꯣꯗꯤ ꯂꯩꯌꯦ
ꯍꯣꯏ ꯑꯩꯈꯣꯏꯗꯨꯅ ꯏꯒꯣꯗꯤ ꯈꯔ ꯂꯩꯌꯦ ꯑꯗꯨ ꯑꯃꯗꯨꯅ ꯅꯦꯆꯔꯦꯜ ꯑꯣꯏꯕ ꯑꯃ ꯍꯥꯔꯗ ꯋꯥꯛꯇꯤ ꯈꯔ ꯑꯣꯏꯈ꯭ꯔꯕ ꯑꯩꯈꯣꯏꯗꯨꯅ ꯍꯥꯔꯗ ꯋꯥꯛꯇꯤ ꯈꯔ ꯑꯣꯏꯈ꯭ꯔꯕ ꯀꯩꯅꯣꯗꯣ ꯄꯥꯝꯕꯗꯤ ꯑꯃꯗꯨꯁꯨ ꯄꯥꯝꯃꯤꯗ ꯍꯥꯏꯕꯗꯤ ꯃꯥꯒꯤ ꯏꯁꯀꯤꯜꯒꯨꯝꯕ ꯀꯩꯅꯣꯒꯨꯝꯗꯣ ꯌꯥꯝ ꯐꯖꯩꯕ ꯑꯃꯗꯨꯁꯨ ꯑꯃꯨꯛꯀ ꯏꯁꯀꯤꯜꯗꯤ ꯑꯗꯨꯝ ꯅꯥꯜꯂꯦ ꯅꯥꯟꯗꯦ
ꯑꯈꯣꯏꯒꯤꯗꯔꫭ
ꯑ ꯅꯣꯏꯗꯨꯅ ꯀꯌꯥꯃꯨꯛ ꯏꯁꯀꯤꯜ ꯏꯁꯀꯤꯜ ꯍꯥꯏꯕꯁꯤ ꯑꯗꯨꯝ ꯖꯒ꯭ꯂꯤꯡꯒꯨꯝꯕ ꯇꯧꯕ ꯀꯔꯤ ꯀꯔꯥꯒꯨꯝꯕꯗꯤ ꯌꯥꯝ ꯄꯥꯛꯇꯤ ꯂꯩꯇꯦ ꯑꯃꯨꯛꯀ ꯑ ꯕꯣꯜ ꯀꯦꯔꯤꯒꯨꯝꯕ ꯇꯧꯕ ꯑꯗꯨꯒꯨꯝꯗꯣ ꯀꯥꯇꯤꯡ ꯉꯛꯇꯅꯦꯕ ꯑꯃ ꯑꯅ ꯅꯣꯏꯒꯤꯗꯨꯅ
ꯑꯩꯈꯣꯏꯒꯤ ꯃꯦ ꯃꯦꯗꯨꯅꯀꯣ ꯅꯣꯏꯒꯤ ꯁꯨꯗꯨꯅꯗꯤ
ꯑꯈꯣꯏ ꯑꯈꯣꯏ ꯁꯨ ꯁꯨꯗꯨꯅꯗꯤ ꯑꯃꯨꯛꯀ ꯏꯁꯀꯤꯜꯗꯤ ꯈꯔ ꯂꯩꯌꯦꯅ ꯂꯩꯕꯕꯨꯗꯤ ꯗꯔꯤ ꯗ꯭ꯔꯤꯕ꯭ꯂꯤꯡ ꯏꯁꯀꯤꯜ ꯍꯥꯏꯕ ꯇꯥꯔꯦꯅꯦ
ꯑꯗꯨꯝ
ꯑꯗꯨꯝ ꯍꯣꯏ ꯑꯃ ꯑꯅꯤꯃꯨꯛ ꯂꯩꯇꯤ ꯂꯩꯗ ꯃꯁꯥ ꯃꯁꯥꯒꯤ ꯇꯣꯉꯥꯜꯂꯦꯗꯅ
ꯑꯣꯏ ꯑꯗꯨ ꯑꯃꯗꯤ ꯆꯨꯝꯅꯒꯤ ꯅꯦꯆ꯭ꯔꯦꯜꯗ ꯗꯨꯝ ꯊꯣꯛꯂꯛꯄ ꯃꯑꯣꯡꯗ ꯊꯣꯛꯇꯤ ꯊꯣꯛꯈ꯭ꯔꯦꯕ ꯃꯥꯗꯤ ꯅꯣꯏꯒꯤꯗꯨꯗꯤ ꯑꯈꯣꯏ ꯗꯨꯅ ꯑꯃꯨꯛꯀ ꯈꯔ ꯍꯥꯔꯠ ꯋꯥꯔꯛꯇ ꯌꯥꯎꯈ꯭ꯔꯕꯅꯦ
ꯍꯣꯏ ꯍꯣꯏ ꯑꯗꯣ ꯍꯣꯏ ꯑꯗꯨꯝ ꯄꯥꯂꯦꯟ ꯍꯥꯏ ꯁꯤꯔ ꯄꯂꯦꯟꯁꯨ ꯑꯗꯨꯝ ꯂꯩꯗꯤ ꯂꯩꯕꯅꯦ ꯐꯖꯕ ꯌꯦꯡꯕꯗ ꯗꯨꯝ ꯀꯔꯤ ꯍꯥꯏꯁꯤꯔꯥ ꯌꯥꯝ ꯍꯣꯠꯅꯗꯕꯤ ꯊꯣꯛꯄ ꯇꯥꯏꯞꯇꯣ ꯃꯥꯏꯗ ꯇꯧꯋꯦꯕ
ꯆꯨꯝꯃꯦ ꯆꯨꯝꯃꯦ ꯑꯗꯨ ꯑꯈꯣꯏ ꯄꯥꯕ ꯈꯣꯠꯄꯗꯁꯨ ꯑꯗꯨꯝ ꯂꯩꯑꯦꯅ ꯑꯃꯔꯛ ꯑꯗꯨꯝ ꯄꯥꯈ꯭ꯔꯗꯤ ꯈꯪꯕ ꯈꯣꯏ ꯂꯩꯕ ꯑ ꯑꯗꯨꯒ ꯀꯟꯅ ꯍꯣꯠꯅꯕ ꯈꯣꯏ ꯂꯩꯕ ꯑꯗꯨꯃꯥꯏꯟ ꯇꯧꯋꯦꯕ
ꯇꯥꯔꯛꯇ꯭ꯔꯗꯤ ꯐꯖꯗꯤ ꯐꯖꯟ ꯅꯥꯔꯛꯅꯤ ꯍꯦ
ꯑꯗꯨꯅꯦ ꯍꯟꯗꯛ ꯃꯩ ꯇꯥꯅꯤꯗꯣ ꯇꯥꯔꯛꯑꯗꯤ
ꯎꯝ ꯑꯗꯨꯒ ꯕ꯭ꯔꯖꯤꯜꯒ ꯖꯄꯥꯟꯒꯗꯤ ꯁꯨꯛꯁꯣꯏ ꯁꯣꯏꯗꯕꯤ ꯗꯨꯝ ꯌꯦꯡꯅꯤꯡꯉꯛꯑꯦ
ꯍꯌꯦꯡ ꯅꯠꯇ꯭ꯔꯣ ꯍꯪꯆꯤꯠꯀꯤ ꯇ꯭ꯌꯦꯜꯞ ꯊꯥ꯭ꯔꯇꯤ
ꯍꯪꯆꯤꯠ ꯃꯥꯜꯂꯦ ꯍꯣꯏ
ꯑ ꯖꯄꯥꯟ ꯕ꯭ꯔꯥꯖꯤꯜꯒ ꯖꯄꯥꯟꯅꯤꯀꯣ ꯑ꯭ꯁ ꯈꯪꯗꯦ ꯑꯩ ꯖꯄꯥꯟ ꯅꯋꯥꯁ ꯁ꯭ꯇꯦꯖꯇꯗꯤ ꯌꯥꯎꯕ ꯅꯠꯇ꯭ꯔꯣ ꯃꯣꯏꯖꯨ
ꯍꯣꯏ ꯌꯥꯎꯈ꯭ꯔꯦ ꯃꯣꯏ ꯍꯣꯠꯅꯕꯁꯨ ꯀꯜꯂꯦ ꯖꯄꯥꯟ ꯈꯣꯏꯁꯦ
ꯃꯣꯏꯁꯦ ꯃꯤ ꯈꯔ ꯄꯤꯛꯔꯒ ꯀꯔꯤ ꯍꯥꯏꯁꯤꯔ ꯍꯣꯠꯅꯕ ꯀꯜꯂꯒ ꯆꯦꯟꯕꯗꯣ ꯌꯥꯝ ꯐꯖꯕꯅꯤꯅꯦ
ꯍꯣ ꯍꯣꯏ ꯍꯣꯏ ꯄꯤꯛꯁꯨ ꯄꯤꯛꯄ ꯐꯖꯩ ꯐꯖꯩ ꯍꯟꯗꯛ ꯀꯩꯅꯣ ꯇꯧꯕꯗꯁ ꯍꯣꯠꯅꯕ ꯌꯥꯝ ꯀꯜꯂꯦ ꯃꯣꯏꯁꯦ ꯑꯩꯅ ꯗꯨꯝ ꯄ꯭ꯂꯦ ꯌꯦꯡꯁꯦ ꯃꯣꯏꯗꯤ ꯉꯝꯗꯕ ꯌꯥꯗꯦ ꯍꯥꯏꯅꯀꯣ ꯗꯨꯝ ꯁ꯭ꯅꯥꯏꯕ
ꯑꯥ
ꯃꯤꯗꯜ ꯑꯦꯁ ꯀꯨꯝꯕ ꯑꯦꯁꯤꯌꯥꯒꯨꯝꯕꯁꯨ ꯂꯧꯔꯗꯤ ꯐꯒꯗꯧꯝꯅꯤꯅꯦ ꯑꯃꯨꯔꯛ
ꯑꯗꯨꯅꯦ ꯑꯃꯔꯛ ꯑꯈꯣꯏꯒꯤ ꯁꯥꯏꯠꯇꯒꯤ ꯇꯧꯔꯗꯤ ꯑꯗꯨꯝ ꯁꯄꯣꯔꯠ ꯄꯤꯕ ꯇꯥꯔꯦꯗꯅ
ꯍꯣꯏ ꯐꯖꯩ ꯐꯖꯕꯗꯤ ꯃꯣꯏ ꯌꯥꯝ ꯐꯖꯩꯌꯦ ꯃꯣꯏꯒꯤ ꯐꯖꯕ ꯍꯥꯏꯕꯁꯦ ꯍꯣꯠꯅꯕ ꯌꯥꯝ ꯀꯟꯕꯗ ꯐꯖꯕ
ꯎꯝ
ꯉꯝꯗꯕ ꯌꯥꯗꯦ ꯍꯥꯏꯕꯒꯤ ꯃꯑꯣꯡ ꯑꯃꯗ ꯁ꯭ꯅꯥꯔꯦꯗꯣ ꯃꯣꯏ
ꯀꯕꯣ ꯕ꯭ꯔꯗꯦ ꯀꯥꯒ꯭ꯔꯝꯅꯦ ꯅꯣꯡꯃꯇꯪꯗ ꯃꯣꯏ ꯐꯥꯎ ꯂꯩꯌꯦ
ꯍꯣꯏ ꯃꯣꯏ ꯑꯗꯨ ꯈꯣꯏꯁꯨꯁꯨ ꯆꯍꯤ ꯀꯌꯥꯒꯤ ꯃꯇꯨꯡꯗꯔ ꯀꯣꯏꯂꯤꯐꯥꯏ ꯑꯣꯏ꯭ꯕꯅꯤꯅ
ꯎꯝ ꯃꯣꯏꯗꯤ ꯚꯥꯏ ꯃꯤ ꯃꯤ ꯌꯥꯝꯗꯦ ꯍꯥꯏ ꯨꯗ
ꯎꯝ
ꯃꯣꯏꯒꯤꯗꯣ ꯃꯣꯏꯒꯤ ꯀꯟꯇ꯭ꯔꯤꯗꯣ ꯃꯤ ꯌꯥꯝꯗꯦ ꯑꯦꯁ ꯏꯟꯗꯤꯌꯥ ꯌꯦ ꯌꯦꯡꯔꯗꯤ ꯃꯣꯏꯒꯤ ꯃꯜꯇꯤꯄ꯭ꯂꯥꯏ ꯇꯦꯟ ꯇꯥꯏꯝꯁ ꯀꯨꯝꯕ ꯇꯧꯔꯝꯅꯤꯅꯦ
ꯍꯣꯏꯗ ꯑꯦꯁ ꯀꯗꯥꯏ
ꯇ꯭ꯋꯦꯟꯇꯤ ꯇꯥꯏꯝꯁ ꯄꯨ ꯇꯧꯔꯝꯅꯤ
ꯋꯥꯠꯇꯤ ꯋꯥꯠꯂꯤ
ꯋꯥꯠꯄ ꯍꯥꯏꯕꯁꯦ
ꯄꯩꯁꯥꯅ ꯋꯥꯠꯄꯒꯤꯅꯦ ꯃꯤꯗꯤ ꯋꯥꯠꯇ꯭ꯔꯦꯗ ꯀꯥꯏꯗꯒꯤ ꯇ꯭ꯔꯦꯅꯤꯡ ꯈꯔ ꯄꯤꯔꯒ ꯍꯩꯕ ꯈꯛꯇꯅꯦ ꯀꯥꯏꯗꯩꯩ ꯃꯤꯁꯨ ꯌꯥꯝ ꯅꯦꯝꯕ ꯃꯤꯁꯨ ꯂꯩꯇꯦ ꯑꯩꯈꯣꯏꯒꯤ
ꯍꯥꯏꯠꯇꯤ ꯌꯦꯡꯒꯦ ꯍꯥꯏꯔꯁꯨ ꯂꯩꯌꯦꯕ ꯑꯗꯨꯝ ꯃꯤꯁꯦ
ꯍꯣꯏ ꯌꯥꯗꯤ ꯌꯥꯅꯤ ꯑꯗꯨꯕꯨ ꯑꯌꯥꯝꯕ ꯑꯩꯈꯣꯏꯔꯣꯝ ꯑꯩꯈꯣꯏꯔꯣꯝꯗꯩꯩ ꯈꯟꯒꯗꯧꯕ ꯑꯩꯈꯣꯏꯔꯣꯝꯅ ꯍꯦꯜꯂꯦꯕꯥ ꯁꯅꯥꯝꯗ ꯈꯣꯠꯄ ꯇꯧꯕꯒ ꯑ ꯑ ꯁ꯭ꯀꯤꯜ ꯒꯨꯝꯕꯗ ꯑꯗꯨ ꯀꯩꯅꯣꯅꯁꯨ ꯈꯔ ꯑꯣꯏꯈ꯭ꯔꯕꯩꯩꯅꯤꯅꯦ ꯄꯩꯁꯥ ꯄꯤꯔꯒ ꯌꯥꯎꯕ ꯈꯣꯠꯄ ꯇꯧꯕꯒꯤ ꯐꯖ ꯐꯖꯕ ꯈꯟꯕ ꯍꯩꯇꯕꯩꯅꯤꯅꯦ ꯄꯩꯁꯥ ꯄꯤꯗꯕꯤꯗ ꯑꯁꯦꯡ ꯁꯦꯡꯕ ꯇꯧꯅꯔꯗꯤ
ꯎꯝ ꯑꯗꯨꯒꯨꯝꯕꯗꯨꯅ ꯈꯔ ꯁ꯭ꯄꯣꯔ꯭ꯠꯁ꯭ꯃꯦꯟꯁꯤꯞ ꯒꯨꯝꯕꯒꯤ ꯁ꯭ꯄꯤꯔꯤꯠꯇꯣ ꯃꯥꯡꯉꯦꯕ
ꯍꯣꯏ ꯍꯣꯏ ꯈꯪꯗ꯭ꯔꯦ ꯌꯥꯎꯕꯗꯤ ꯌꯥꯗꯤ ꯌꯥꯔꯕꯅꯦꯗꯥ ꯑꯩꯈꯣꯏꯒꯤꯁꯨ
ꯎꯝ
ꯚꯥꯏ ꯚꯥꯏ ꯑꯃꯔꯣꯝꯗ ꯌꯥꯎꯗꯕꯅ ꯐꯩꯗꯥ
ꯀꯔꯤꯒꯤꯔꯣ ꯍ ꯍ
ꯂꯥꯋꯥꯏ ꯇꯥꯗꯔꯣ